꯭ꯔꯣ ꯇꯥꯕ꯭ꯔꯣ
ꯍ ꯇꯥꯏ ꯇꯥꯏ
ꯀꯩꯗꯧꯔꯤꯒꯦ
ꯎꯝ ꯍꯧꯖꯤꯛꯇꯤ ꯄꯣꯊꯥꯔꯤ
ꯐꯤꯁꯨꯕ ꯂꯣꯏꯔꯦꯒ
ꯍ ꯌꯥꯝ ꯐꯩꯅꯦ
ꯎꯝ ꯅꯪꯗꯤ ꯀꯃꯥꯏꯅ ꯇꯧꯔꯤꯕꯣ
ꯑꯩꯁꯨ ꯃꯄꯥꯟꯗ ꯉꯥꯏꯍꯥꯛ ꯊꯣꯛꯎꯔꯒ ꯍꯧꯖꯤꯛ
ꯋꯥꯀꯤꯡ ꯆꯂꯤꯕ꯭ꯔꯣ
ꯑ ꯋꯥꯀꯤꯤꯡꯁ ꯊꯕ ꯐꯤ ꯁꯨꯕꯗꯣ ꯐꯤ ꯁꯨ ꯐꯤ ꯁꯨꯔꯝꯃꯒ ꯁꯨꯕ ꯂꯣꯏꯗ꯭ꯔꯤ ꯐꯥꯎ ꯋꯥꯛꯀꯤꯡ ꯆꯠꯂꯤꯕ ꯑꯗꯨꯣ ꯁꯨꯕ ꯂꯣꯏꯔꯒ ꯍꯧꯔꯨꯔꯦ ꯑꯗꯨꯒ ꯂꯥꯛꯑꯦ ꯑꯗꯨꯒ ꯍꯧꯖꯤꯛ ꯑꯆꯥꯄꯣꯠ ꯆꯥꯔꯅꯤ
ꯆꯁꯂ ꯆꯁꯔ
ꯍꯧꯖꯤꯛꯇ ꯐꯣꯟ ꯌꯦꯡꯂꯃꯒ ꯌꯥꯝ ꯊꯦꯡꯅ ꯄꯥꯈꯠꯂꯦꯗ
ꯑꯣ ꯑꯩꯗꯣ ꯊꯣꯡ ꯂꯣꯜꯂꯨꯕ ꯑꯗꯨꯒ ꯐꯦꯟꯗ ꯃꯨꯠꯊꯠꯂꯨꯕ ꯅꯥꯟꯕꯤꯔꯩꯇꯃ
ꯎꯝ ꯑꯅꯤꯗꯤ ꯀꯥꯏ ꯆꯠꯈ꯭ꯔꯒꯦ
ꯗꯨꯀꯥꯟꯗ ꯆꯠꯀꯦ ꯃꯣꯏꯒꯤ ꯆꯄꯜꯗꯣ ꯇꯠꯂꯑꯦ ꯑꯗꯨ
ꯎꯝ ꯍ ꯁꯤꯇꯤꯗꯕꯨ ꯆꯄꯜ ꯇꯠꯄ ꯍꯧꯅꯕ꯭ꯔꯣ
ꯑꯗ ꯀꯣꯏꯁꯨ ꯁꯤꯇꯤꯗ ꯂꯩꯔꯗꯤ ꯊꯕꯛ ꯁꯨꯅꯤꯉꯥꯏꯁꯨ ꯂꯩꯇꯦ ꯐ꯭ꯔꯤꯗ ꯑꯗꯨꯝ ꯂꯩꯔꯒ ꯆꯄꯜ ꯀꯃꯥꯏꯅ ꯇꯥꯅꯤꯡ
ꯆꯂꯗꯨꯕꯣ
ꯌꯣꯡꯗꯒꯤ ꯍꯦꯟꯅ ꯆꯠꯊꯈꯤꯕ ꯃꯥꯜꯂꯦ
ꯎ ꯎꯝ
ꯆꯥꯛ ꯌꯦꯟꯁꯥꯡ ꯀꯅꯥꯅ ꯊꯣꯡꯗꯣꯏꯅꯣ
ꯎꯝ
ꯅꯪ ꯊꯣꯡꯒꯔꯣ
ꯎꯝ ꯃꯤꯅ ꯊꯣꯡꯗꯣꯏꯅꯦ
ꯑꯁ ꯉꯁꯥꯏ ꯃꯩ ꯂꯥꯛꯔꯨꯒ ꯍꯧꯖꯤꯛ ꯃꯀꯝꯃꯠ ꯀꯦ
ꯆꯥꯥꯁꯜꯂꯨꯔ ꯆꯥꯅꯤꯡꯗ꯭ꯔꯦꯗ
ꯑꯥ ꯑꯩꯁꯨ ꯆꯥꯛꯀ ꯆꯥꯅꯤꯡꯗ ꯇꯨꯝꯃꯤ ꯑ ꯀꯩ ꯆꯥꯔꯤꯅꯣ
ꯎꯝ ꯗꯧꯔꯤ ꯇꯣ
ꯗꯣꯔꯤꯇꯣꯁꯨ ꯃꯈꯜ ꯂꯩꯗꯅ ꯏꯁꯄꯥꯏꯁꯤ ꯑꯣꯏꯕꯗꯨꯔꯣ ꯅꯠꯇ꯭ꯔꯒ ꯑꯁꯤꯟꯕꯗꯨꯔꯣ
ꯀꯣꯔꯟ ꯆꯤꯞꯁ
ꯑ ꯈ꯭ꯔꯤꯁꯄꯤ ꯇꯧꯗꯕ ꯃꯣꯠ ꯃꯣꯠ ꯂꯥꯛꯎꯗꯨꯔꯣ
ꯈ꯭ꯔꯤꯁꯄꯤꯕꯨꯗꯤ ꯇꯧꯋꯦ ꯑꯗꯣ ꯃꯣꯔꯣꯛ ꯁꯥꯗꯦ
ꯎꯝ ꯇꯂꯅ ꯑꯗꯨꯒꯨꯝꯕ ꯆꯥꯗꯕ ꯀꯨꯏꯔꯦ
ꯆꯥꯅꯤꯡꯗꯦ ꯑꯩꯅ ꯑꯗꯨꯝ ꯇꯥꯕ ꯋꯥꯅꯤ
ꯆꯥꯅꯤꯡꯗꯦ ꯆꯥꯗꯤ ꯆꯥꯔꯤꯕ
ꯎꯝ ꯊꯦꯡꯒꯅꯤ ꯆꯥꯅꯤꯡꯈꯤꯌꯦ ꯆꯥꯒꯅꯨ ꯍꯥꯏꯔꯗꯤ ꯆꯥꯗꯕꯁꯨ ꯌꯥꯔꯦ ꯑꯗꯨꯝ ꯄꯪꯆꯥ ꯆꯥꯔꯤꯕ
ꯆꯥꯅꯤꯡꯗ꯭ꯔꯒ ꯆꯥꯔꯤꯕꯁꯨ ꯋꯥꯔꯤ ꯑꯃꯅꯦ
ꯄꯪ ꯆꯥ ꯆꯥꯕꯤ ꯌꯥ
ꯎꯝ ꯇꯥꯛꯄꯝ ꯑꯗꯨ ꯅꯪ ꯐꯣꯟ ꯅꯝꯕꯔꯁꯦ ꯑꯇꯣꯞꯄ ꯄꯥꯏꯕ꯭ꯔꯥ
ꯎꯝ ꯄꯗ
ꯅꯍꯥꯟ ꯄꯥꯏꯔꯤꯕ ꯅꯝꯕꯔꯗꯨꯔꯁꯦ
ꯑꯣꯝ
ꯑ ꯅꯪ ꯅꯝꯕꯒ ꯄꯥꯏꯔꯖꯂ ꯀ
ꯀꯩꯗꯧꯔꯒ
ꯑ ꯀꯩꯝ ꯇꯧꯗꯦ
ꯍꯣꯏ ꯑꯗꯨ ꯅꯣꯏ ꯚꯦꯖꯤꯇꯦꯕꯜꯁꯤ ꯐꯖꯅ ꯐꯪꯕ꯭ꯔꯥ ꯑꯗꯨꯝ
ꯚꯦꯖꯤꯇꯦꯕꯜ ꯑꯁ ꯚꯦꯖꯤꯇꯦꯕꯜꯅ ꯑꯌꯥꯝꯕꯅꯤꯗ ꯈꯣꯏꯅ ꯐꯥꯁ ꯐꯨꯠ ꯀꯨꯝꯕ ꯀꯩꯀꯥ ꯆꯥꯅꯤꯡꯕ ꯇꯥꯏ
ꯎꯝ ꯑꯩꯗꯤ ꯕ꯭ꯔꯣꯀꯂꯤꯗ ꯑꯝꯁꯅꯤ
ꯎꯝ ꯆꯥꯅꯤꯡꯗꯦ
ꯄꯀꯔꯤꯗꯨ ꯍꯥꯎꯅꯤ ꯑꯗꯨꯒ ꯀꯣꯂꯤꯐ꯭ꯂꯋꯔꯁꯨ ꯍꯥꯎꯋꯦ ꯑꯩꯅ ꯈ꯭ꯋꯥꯏꯗꯒꯤ ꯇꯟꯕꯗꯤ ꯀꯩꯅꯣ ꯈꯪꯕ꯭ꯔꯥ ꯗꯦꯁꯇꯥ
ꯀꯔꯦ
ꯆꯤ ꯆꯤ ꯆꯤ ꯌꯦꯟꯗꯦꯝ
ꯍꯦꯟꯗꯦꯝ ꯎꯝ ꯍꯦꯟꯗꯦꯝ ꯑꯩꯗꯤ ꯂꯩꯔ ꯆꯥꯔꯅꯤ ꯈꯟꯗꯅ ꯂꯩꯔꯝꯕꯅꯦ
ꯏ ꯇꯟꯗ
ꯎ ꯗꯦꯝ ꯂꯩꯔꯕ ꯃꯣꯔꯣꯛ ꯃꯦꯞꯄ ꯂꯩꯔꯕ ꯌꯥꯔꯦ ꯑꯗꯨꯝ ꯆꯥꯛ ꯆꯪꯉꯦ
ꯃꯁꯛ ꯐꯥꯎ ꯌꯦꯡꯅꯤꯡꯗꯤ
ꯎ
ꯌꯦꯟꯗꯦꯝ ꯆꯥ ꯁꯔꯨꯛꯄꯨꯗꯤ ꯗꯁ ꯀꯨꯠ ꯆꯥꯕꯅ ꯐꯩꯏ
ꯑꯩꯗꯤ ꯗꯁꯀꯨꯠ ꯆꯥꯗꯧꯗ ꯌꯦꯗ ꯌꯥꯝ ꯆꯥꯡꯅꯤꯡꯉ
ꯑꯣ ꯊ ꯄꯨꯡ ꯀꯌꯥ ꯇꯥꯔꯕꯣ ꯍꯧꯖꯤꯛꯄꯣꯇꯔꯨꯛ
ꯃꯃꯕꯣ ꯑꯥꯗ
ꯌꯥꯝ ꯃꯝꯕꯗꯤ ꯅꯠꯇꯦꯗ ꯑꯥꯟ ꯋꯋꯥꯛꯀꯤꯡ ꯆꯂꯦꯕꯀꯣ
ꯎꯝ
ꯑꯩꯈꯣꯏ ꯌꯨꯝꯗꯒꯤ ꯀꯤꯂꯣꯃꯤꯇꯔ ꯃꯉꯥ ꯇꯔꯨꯛꯀꯤ ꯆꯥꯡꯅ ꯆꯠꯂꯦꯕ ꯏꯆꯥꯟꯅꯨꯄꯤ ꯑꯃꯒ ꯆꯠꯄꯗꯣ ꯑꯃ ꯃꯥꯁꯦ ꯑꯗꯨ ꯅꯨꯃꯤꯠꯇꯨꯗꯤ ꯑꯍꯥꯟꯕ ꯑꯣꯏꯕꯅꯤꯅ ꯆꯦꯟꯗ꯭ꯔꯦꯕ
ꯎꯝ
ꯁꯨꯝ ꯆꯠꯄꯅꯤꯅ ꯃꯥꯁꯦ ꯆꯦꯟꯅꯤꯡ ꯕꯖꯥꯔꯅꯤꯗ ꯑꯗꯨ ꯉ ꯉꯥꯏꯍꯥꯛ ꯉꯥꯏꯍꯥꯛ ꯊꯟꯇ ꯆꯦꯜꯂꯒ ꯋꯥꯔꯦ ꯋꯥꯔꯦ ꯄꯣꯊꯥ ꯄꯣꯊꯥꯔꯒ ꯑꯗꯨꯝ ꯌꯨꯝ ꯍꯜꯂꯛꯄꯁꯦ ꯄꯨꯡ ꯁꯚꯦꯟ ꯊꯥꯔꯇꯤ ꯍꯦꯜꯂꯦ ꯑꯁ ꯐꯥꯏꯚ ꯀꯤꯂꯣꯃꯤꯇꯔ ꯆꯠꯂꯒ ꯑꯃꯨꯛꯀ ꯍꯜꯂꯛꯄꯁꯤꯗꯤ ꯐꯥꯏꯚ ꯀꯤꯂꯣꯃꯤꯇꯔꯁ ꯈꯤꯇꯪ ꯍꯦꯜꯂꯦꯕꯀꯣ ꯑꯗꯨꯗꯤ ꯍꯜꯂꯛꯄꯗ ꯃꯨꯛꯀ ꯁꯤꯛꯁ ꯀꯤꯂꯣꯃꯤꯇꯔ ꯍꯣꯏ ꯑꯦꯂꯚꯦꯟ ꯀꯤꯂꯣꯃꯤꯇꯔꯁꯀꯨꯝꯕ ꯆꯥꯡꯅꯗꯤ ꯆꯠꯂꯝꯃꯅꯤ ꯄꯨꯡ ꯃꯔꯤꯗꯒꯤ ꯁꯚꯦꯟ ꯊꯥꯔꯇꯤ ꯐꯥꯎ ꯆꯠꯄ ꯐꯣꯔ ꯐꯥꯏꯚ ꯁꯤꯁꯚꯦꯟ ꯃꯣꯔ ꯗ ꯐꯣꯔ ꯑꯦꯟ ꯍ ꯑ ꯍꯧꯒꯠꯄ ꯉꯝꯗ꯭ꯔꯦ ꯍꯥꯏꯁꯦ
ꯍꯥꯏꯗꯤ ꯅꯨꯡꯇꯤꯒꯤ ꯆꯠꯂꯗꯤ ꯉꯝꯒꯅꯤꯗ
ꯎꯝ ꯑꯗꯣ ꯅꯨꯡꯇꯤ ꯆꯠꯅꯤꯡꯉꯥꯏꯗꯣ
ꯎꯝ
ꯑꯣꯜꯋꯦꯁ ꯇ꯭ꯔꯦꯅꯤꯡ
ꯁꯥꯕ ꯉꯝꯗ꯭ꯔꯥ
ꯎꯝ ꯍꯣꯔꯦꯟ ꯆꯥꯅꯕꯒꯤ
ꯉꯝꯗ꯭ꯔꯦ ꯃꯈꯨꯝ ꯑꯅꯤꯅꯦ ꯍꯥꯡꯗꯣꯛꯏꯁꯦ ꯐꯣꯔꯇꯤ ꯐꯥꯏꯚ ꯄꯤꯕ ꯗꯣꯔꯤꯇꯣꯁ ꯑꯃꯅꯦꯕ ꯑꯃꯅ ꯇ꯭ꯋꯦꯟꯇꯤ ꯄꯤ ꯄꯤꯕ ꯄ꯭ꯂꯦꯁꯅꯦꯕ ꯉꯝꯗ꯭ꯔꯦ
ꯍꯥꯎꯗꯤ ꯍꯥꯎ ꯄꯨ
ꯍꯄꯦ ꯈꯪꯗꯦ ꯑꯩ ꯍꯧꯖꯤꯛ ꯕꯤꯠ ꯂꯩꯇꯕ ꯍꯔꯥ ꯈꯪꯗ꯭ꯔꯦ ꯆꯥꯅꯤꯡꯗ꯭ꯔꯦ
ꯉꯕ ꯀꯗꯤ ꯍꯌꯦꯡꯕꯨꯗꯤ ꯆꯥꯅꯤꯡꯗ꯭ꯔꯣ
ꯑꯁ ꯆꯅꯤꯡꯗꯦꯗ ꯂꯦꯃꯟ ꯆꯅꯤ
ꯑꯦ ꯂꯤꯃꯟꯗꯤ ꯍꯩꯗꯤ ꯅꯠꯇꯦ
ꯅꯠꯇꯦ ꯍꯩ ꯑꯁꯤ ꯑꯁꯤꯟꯕꯅꯦ
ꯑꯗꯨꯗ ꯂꯤꯃꯟꯒ ꯅꯤꯝꯕꯨꯒꯁꯦ ꯗꯤꯐ꯭ꯔꯦꯟꯁ ꯇꯧꯑꯣꯅꯦ ꯆꯞ ꯃꯥꯟꯅꯕ ꯅꯠꯇ꯭ꯔꯣ ꯅꯤꯝꯝꯕꯕꯨ ꯂꯤꯃꯟ ꯑꯗ ꯀꯁ ꯅꯤꯝꯕꯨꯃꯗꯤ ꯁꯤꯃꯥ ꯍꯤꯦꯜꯂꯀꯣꯈ꯭ꯔꯥ
ꯍꯅꯗ
ꯇꯥꯕ꯭ꯔ
ꯍꯥꯎ ꯇꯥꯏ
ꯅꯤꯝꯕꯨꯅ ꯍꯦꯟꯅ ꯁꯤꯟꯗ꯭ꯔꯣ
ꯎꯝ
ꯑꯁ ꯑꯩꯗꯤ ꯍꯩ ꯆꯥꯕ ꯌꯥꯗꯦ ꯌꯥ ꯀꯨꯝꯕꯅ ꯅꯍꯥꯟꯗꯣ ꯌꯦꯡꯒꯣꯛꯑꯣ ꯀꯩꯅꯣ ꯐꯖꯅ ꯃꯨꯟꯗꯕ ꯆꯥꯔꯦꯕꯀꯣ
ꯎꯝ
ꯆꯥꯊꯣꯛꯑꯒ ꯆꯥꯔꯨꯕꯗꯒꯤ ꯑꯁ ꯀꯩꯝ ꯆꯥꯗꯕ ꯀꯩꯝ ꯆꯥꯕ ꯌꯥꯗꯕ ꯋꯥꯅꯤꯅꯦ
ꯎꯝ
ꯁꯣꯔ ꯍꯣꯟ ꯃꯗꯨ ꯅꯨꯡꯁꯤꯠ ꯆꯪꯕꯐꯥꯎ ꯀꯨꯝꯃꯤ ꯍꯥꯏꯁꯤ
ꯑꯗꯨꯗꯤ ꯅꯪ ꯌꯥꯁꯦ ꯐꯖꯅ ꯅꯔꯕꯗꯥꯥꯅꯤ
ꯇꯂꯞ ꯆꯥꯕꯗ ꯅꯨꯡ ꯃꯁꯥ ꯃꯁꯥ ꯆꯥꯔꯝꯕ ꯣ ꯑꯗꯨꯒꯤ ꯈꯪꯗꯦ ꯌꯥꯁꯦ ꯀꯥꯏꯔꯕ꯭ꯔꯥ
ꯇꯂꯞ ꯆꯥꯔꯗꯤ ꯅꯨꯡ ꯌꯥꯎꯔ꯭ꯔꯣꯅꯦ
ꯇꯜꯂꯞꯗꯨꯗ ꯅꯨꯡ ꯃꯆꯥ ꯃꯆꯥ ꯌꯥꯝ ꯌꯥꯎꯕꯅꯦ
ꯑꯗꯨꯒ ꯈꯪꯅ ꯈꯪꯅ ꯆꯥꯏꯕ
ꯅꯠꯇꯦꯍꯦ ꯄꯦꯀꯦꯠ ꯂꯣꯏꯅꯃꯛꯇꯣ ꯂꯩꯌꯦ ꯍꯥꯏꯕ ꯅꯠꯇꯕ ꯗꯥꯎꯅꯤꯗꯥꯎ ꯑꯌꯥꯝꯕꯕꯨꯗꯤ ꯂꯩꯇꯦ ꯑꯗꯨ ꯑꯣꯏꯔꯁꯨ ꯃꯔꯛ ꯃꯔꯛꯇꯗꯤ ꯑꯗꯨꯝ ꯆꯥꯊꯣꯛꯑꯦꯕ
ꯆꯥꯔꯒ ꯐꯔꯗꯣꯏ ꯑꯣꯏꯔꯔꯗꯤ ꯆꯥꯗꯕꯅ ꯐꯩꯌꯦ
ꯎꯝ
ꯍ ꯍꯣꯏ ꯍꯣꯏ ꯍ ꯇꯂꯞ ꯆꯥꯔꯒ ꯉꯥꯎꯗꯧꯕ ꯅꯠꯇꯦ
ꯎꯝ
ꯁꯨꯝ ꯀ꯭ꯔꯤꯁꯅꯒꯤ ꯆꯥꯔꯤꯕ ꯋꯥꯅꯤꯗ
ꯎꯝ
ꯑꯁ ꯐꯥꯒꯤꯁꯨ ꯐꯥꯒꯤꯅꯦ ꯑꯗꯨꯗ ꯁꯤ ꯆꯥꯕꯁꯦ ꯄꯩꯁꯥꯗꯤ ꯌꯥꯝ ꯆꯠꯄꯅꯦ
ꯎꯝ ꯐꯒꯤ ꯅꯠꯇ꯭ꯔꯦ ꯁꯦꯡꯕꯅꯦ
ꯎꯝ
ꯌꯥꯝ ꯂꯩꯔꯗꯤ ꯌꯥꯝ ꯆꯥꯏ ꯂꯩꯗ꯭ꯔꯗꯤ ꯈ ꯈꯥꯡꯉꯦ
ꯎꯝ
ꯎꯝ ꯊꯛ ꯊꯤꯔꯤꯕꯁꯦ ꯇꯂꯞ ꯆꯥꯔꯨꯕꯒꯤꯔꯥ ꯈꯪꯗ꯭ꯔꯦ
ꯁꯤꯍꯦ ꯑꯗꯨꯗꯤ ꯆꯥꯔꯅꯨ ꯇ꯭ꯔꯥꯏ ꯇꯧꯑꯣꯣ ꯊꯥ ꯑꯃ ꯆꯥꯗꯕꯤꯗ
ꯏꯁꯇꯟꯗ ꯂꯩꯔꯗꯤ ꯉꯝꯗꯦꯍꯦ ꯑꯗꯨ ꯆꯥꯗꯕ ꯃꯤꯒ ꯂꯩꯃꯤꯟꯅꯔꯗꯤ ꯌꯥꯏꯕ ꯑꯩ
ꯑꯗꯨꯗꯤ ꯅꯪꯒꯤ ꯇꯂꯞ ꯆꯥꯕꯒꯤ ꯄꯩꯁꯥꯗꯣ ꯇꯂꯞ ꯆꯥꯕꯒꯤ ꯄꯩꯁꯥꯗꯣ ꯅꯪꯗꯤ ꯥꯏ ꯄꯪ ꯄꯠꯇꯨꯖꯦ
ꯈꯪꯗꯦ ꯑꯗꯨꯝ ꯂꯥꯛꯑ ꯂꯩ ꯄꯩꯁꯥꯁꯨ ꯂꯩ ꯀꯗꯥ ꯀꯗꯥ ꯍꯥꯏ ꯇꯅ ꯁ ꯍ ꯇꯒ ꯂꯩ
ꯌꯦ